ꯑ ꯑꯥ ꯇꯥꯏꯌꯦ ꯉꯁꯥꯏ ꯑꯩꯗꯨ ꯑꯦꯞꯁꯇ ꯆꯪꯗꯕꯒꯤ ꯑꯩ ꯇꯤꯔꯤꯡꯗꯣ ꯑꯃ ꯊꯣꯛꯀꯗ꯭ꯔꯥꯅ ꯉꯥꯏ ꯑꯦꯞꯁꯇ ꯑꯗꯨꯝ ꯉꯥꯏꯒꯗ꯭ꯔꯒ ꯂꯩꯗꯣꯏꯔꯣ
ꯑꯣ ꯑꯦꯞ ꯆꯪꯉꯥꯏꯗꯁꯨ ꯔꯤꯡꯇꯣꯟ ꯑꯃꯔꯛꯨꯝ ꯑꯃ ꯊꯣꯛꯀꯅꯤ ꯑꯗꯨ ꯅꯪꯒꯤ ꯏꯁꯀ꯭ꯔꯤꯟꯗꯤ ꯂꯥꯏꯠ ꯂꯥꯛꯈꯔꯣꯏ ꯃꯔꯛ ꯃꯔꯛꯇꯀꯣ ꯑꯗꯨ ꯑꯣꯏꯔꯁꯨ ꯔꯤꯡꯇꯣꯟꯗꯤ ꯈꯔꯗꯤ ꯂꯥꯛꯀꯅꯤꯗ
ꯑꯦ ꯑꯩꯒꯤꯗꯣ ꯇꯨꯃꯤꯟꯅ ꯂꯩꯈ꯭ꯔꯦ ꯑꯩꯗꯤꯡ ꯀꯣꯜ ꯂꯥꯛꯇꯦ ꯍꯥꯏꯅ ꯂꯩꯕ ꯑꯗꯣ ꯑꯦꯞ ꯊꯃꯀꯥꯟꯗ ꯀꯣꯗ ꯂꯣꯋꯔ ꯀꯂꯔꯃꯦ
ꯑꯣ ꯑꯣ ꯅꯪ ꯀꯣꯞ ꯇ ꯇꯧꯔꯒ ꯂꯩꯕꯅꯦ ꯍꯦ ꯀꯀꯅꯨ ꯀꯈꯅꯨ ꯑꯗꯨꯝ ꯏꯂꯕꯦꯟ ꯃꯤꯠ ꯀꯨꯝꯕꯗꯤ ꯀꯣꯜ ꯇꯧꯁꯤꯦ ꯑꯩꯈꯣꯏꯅꯤ
ꯑꯦ ꯑꯦꯅꯦ ꯑꯗꯣ ꯑꯗꯨꯝ ꯀꯔꯤ ꯇꯧꯔ ꯉ ꯅꯪ ꯗ ꯍꯧꯁꯦ
ꯑꯩꯗꯤ ꯑꯩ ꯑꯉꯥꯡꯒꯤ ꯃꯦꯒꯤ ꯊꯣꯡꯅꯒ ꯂꯩꯕꯅꯦ
ꯑꯦ ꯑꯉꯥꯡ ꯆꯍꯤ ꯀꯌꯥꯒꯤ ꯑꯉꯥꯡ ꯂꯩꯕ꯭ꯔꯣ
ꯆꯍꯤ ꯃꯔꯤꯒꯤꯁꯨ ꯂꯩꯌꯦ ꯑꯗꯨꯒ ꯆꯍꯤ ꯑꯍꯨꯝꯒꯤꯁꯨ ꯂꯩꯌꯦ ꯆꯍꯤ ꯁꯦꯚꯦꯟꯁꯨ ꯂꯩꯌꯦ ꯑꯥ ꯀ
ꯌꯥꯝꯃꯤꯟꯅ ꯑꯗꯨꯗꯤ
ꯍꯣꯏ ꯑꯩꯒꯤ ꯑ ꯀꯔꯤꯅꯣ ꯑꯩꯒꯤ ꯕ꯭ꯔꯥꯗꯔꯒꯤ ꯀꯣ ꯭ꯔꯗꯔꯒꯤ ꯃ ꯃꯆꯥ ꯑꯗꯨꯒ ꯑꯩꯒꯤ ꯁꯤꯁꯇꯔꯒꯤ ꯃꯆꯥꯁꯨ ꯑꯃ ꯂꯩꯕ ꯑꯗꯨꯒꯤ ꯁꯤꯗ ꯂꯣꯏꯅ ꯑꯃ ꯂꯩꯔꯒ ꯀ ꯂꯩ
ꯑꯦ ꯐꯩꯌꯦ ꯑꯗꯨꯃꯥꯏꯅ ꯄꯨꯟꯅ ꯂꯩꯃꯤꯟꯅ ꯑ ꯀꯩꯁꯨ ꯇꯧꯗꯦ ꯑꯉꯥꯡ ꯇꯨꯝꯍꯜꯂꯒ ꯂꯩꯌꯦ ꯇꯨꯝꯈ꯭ꯔꯦ ꯑꯥꯎ
ꯍꯦ ꯅꯪꯒꯤ ꯐ꯭ꯔꯤ ꯇꯥꯏꯝ ꯂꯩꯒꯅꯤꯅꯦ ꯍꯧꯖꯤꯛ
ꯍꯗꯥꯗꯤꯗꯒꯤ ꯐꯔꯤ ꯇꯟꯅꯣ ꯑ ꯑꯉꯝ ꯑꯣꯠꯄꯗ ꯍꯧꯖꯤꯛ ꯈꯥꯛꯇꯅꯦ ꯐ꯭ꯔꯤ ꯇꯥꯏꯝ ꯐꯪꯕ ꯑꯉꯥꯡꯅ ꯑꯩꯒꯤ ꯐꯣꯟꯗꯨ ꯑꯩꯒꯤ ꯃꯄꯥꯥꯟꯒꯤ ꯐꯣꯟꯗꯨ ꯏꯁꯤꯡ ꯇꯥꯏꯦ ꯂꯨꯞꯄꯒ ꯂꯩꯔꯝꯃꯦ ꯉꯁꯥꯏ
ꯑꯣ ꯑꯣ
ꯁꯥꯎꯅꯤꯡꯕꯗꯨ
ꯑꯣ ꯅꯪꯒꯤ ꯅꯨꯄꯥꯗꯤ ꯀꯗꯥꯥꯏ ꯆꯈ꯭ꯔꯦ
ꯒꯥꯔꯤ ꯁꯦꯝꯕ ꯍꯥꯏꯗꯣ ꯀꯗꯥꯏ ꯁꯦꯝꯃꯤꯅꯣ ꯈꯪꯗꯦ ꯉꯁꯥꯏ ꯑꯃꯨꯛ ꯂꯥꯛꯑꯝꯕꯅꯦ ꯑꯃꯨꯛ ꯆꯠꯈ꯭ꯔꯦ
ꯑꯣ
ꯃꯥꯒꯤ ꯒꯥꯔꯤ ꯌꯥꯗꯕꯒꯤꯦ ꯀꯗꯥꯏ ꯁꯤꯅꯤꯅꯣ ꯈꯟꯗꯦ ꯑꯩ ꯄꯜꯁꯔ ꯀꯟꯅꯅꯤ ꯊꯦꯡꯨ ꯀ ꯋꯥ ꯇꯅꯤ ꯇꯨ ꯁꯣꯄꯥ ꯌꯥꯗꯕꯒ
ꯑꯣ
ꯌꯨꯝ ꯆꯥꯔꯤꯕꯗ ꯂꯣꯏꯔꯦ ꯑꯩꯒꯤꯗꯤ
ꯑꯥ ꯍꯩ ꯀꯔꯤꯁꯨ ꯇꯧꯅꯤꯡꯉꯥꯏ ꯂꯩꯇꯦ ꯃꯦꯒꯤꯒꯨꯝꯕ ꯊꯣꯡꯂꯒ ꯇꯥꯔꯒ ꯑꯗꯨꯝ ꯂꯩꯔꯨꯅꯦ ꯑꯩꯈꯣꯏꯅꯦ
ꯍ
ꯑꯉꯥꯡ ꯑꯉꯥꯡ ꯑꯃꯒꯤ ꯃꯒꯤ ꯑꯃ ꯑꯉꯥꯡ ꯑꯃꯒꯤ ꯃꯒꯤ ꯑꯃ ꯊꯣꯡꯕꯗꯣ ꯀꯝꯄ꯭ꯂꯦꯟ ꯇꯧꯕꯁꯤꯅꯀꯣ ꯑꯩꯒꯤꯗꯤ ꯁꯤꯒꯨꯝꯅ ꯊꯣꯡꯒꯅꯤ ꯑꯩꯒꯤꯗꯤ ꯁꯤꯒꯨꯝꯅ ꯊꯣꯡꯒꯅꯤ ꯍꯥꯏꯔꯕ
ꯑꯥ ꯑꯥ ꯍ ꯍꯣꯏ ꯅꯥꯟꯗꯤ ꯐꯥꯏꯌꯦꯦ ꯑꯗꯨꯒꯨꯝꯕ ꯦ ꯇꯒꯣ ꯉꯝꯃꯤ
ꯎꯝ ꯆꯥꯎꯥꯎꯕꯝꯗꯤꯗꯤ ꯐ꯭ꯔꯤ ꯀ ꯂꯩꯕꯒꯤ ꯀ
ꯑꯥ
ꯑꯩꯗꯤ ꯐ꯭ꯔꯤ ꯉꯥꯛꯇ ꯂꯩꯦ ꯍꯧꯖꯤꯛꯀꯥꯟ
ꯎꯝ ꯎꯝ ꯍꯣꯏ ꯐꯝ ꯃꯣ ꯍꯧ ꯆꯤꯛꯇꯤ ꯀꯩꯅꯣꯇ ꯋꯥꯕ ꯃꯇꯝꯅꯤꯅ
ꯉꯁꯤꯀ ꯑꯩ ꯄꯦꯃꯦꯟꯗ ꯆꯪꯔꯒ ꯑꯩꯒꯤ ꯑꯃꯥꯎꯟ ꯈꯔ ꯂꯥꯛꯑꯦ ꯑꯁꯤꯗ ꯍꯥꯏꯕ ꯑꯗꯣ ꯆꯨꯝꯕ꯭ꯔꯥ ꯆꯨꯝꯗꯕ꯭ꯔꯗꯤ ꯈꯪꯗꯦ ꯑꯗꯨ ꯑꯣꯏꯔꯁꯨ ꯀ ꯐꯥꯏꯊꯣꯛ ꯀꯃꯥꯏ ꯒꯨꯔꯥꯏ
ꯑꯣ
ꯑꯗꯨꯒꯤ ꯑꯩꯒꯤꯗꯣ ꯌꯥꯝ ꯍꯔꯑꯣ ꯑꯗꯨ ꯑꯩꯒꯤ ꯑ ꯀꯥꯎ ꯉꯇ ꯨꯇꯥꯝ ꯍꯦ ꯃꯤꯗꯣ ꯑꯩ ꯀꯣ ꯇꯧꯕꯗꯣ ꯃꯉꯥꯒꯨꯝꯕꯔꯥ ꯇꯔꯨꯛ ꯈꯔ ꯈꯪꯗ꯭ꯔꯦ
ꯑ
ꯑꯗꯨ ꯃꯔꯛ ꯃꯔꯛꯀ ꯇꯦꯟ ꯃꯤꯅꯤꯠꯁ ꯍꯦꯟꯕ ꯏꯂꯚꯦꯟ ꯃꯤꯅꯤꯠꯁꯀꯨꯝꯕꯁꯨ ꯌꯥꯎꯧꯕꯀꯣ ꯑꯗꯨ ꯃꯣꯏꯅ ꯍꯥꯏꯕꯗꯤ ꯑꯩ ꯍꯣꯏꯅ ꯃꯦꯛꯁꯤꯃꯝ ꯊꯥꯡꯅꯤꯡꯉꯥꯏ ꯏꯂꯕꯦꯟ ꯃꯤꯅꯤꯠꯁ ꯐꯕ ꯑꯗꯨꯝ ꯇꯧꯑꯣ ꯍꯥꯏꯌꯦ ꯑꯩ ꯑꯩꯒꯤ ꯏꯃꯥꯟꯅꯕꯤ ꯍꯣꯏꯅ ꯀꯣ
ꯑꯥ ꯏꯂꯚꯦꯟ ꯇꯧꯗ꯭ꯔꯗꯤ ꯃꯦꯛꯁꯤꯃꯝ ꯐꯪꯗꯦ
ꯐꯪꯒꯅꯤ ꯍꯥꯏꯕ ꯏꯂꯕꯟ ꯃꯅꯤꯠꯁ ꯃ ꯇꯧꯔꯗꯤ
ꯑ ꯑꯦ ꯑꯦ ꯑꯩꯗꯤ ꯌꯦꯡꯗꯦ ꯉ ꯁꯥꯏ ꯇꯧꯕꯗꯣ
ꯑꫭ
ꯑꯗꯣ ꯉꯁꯤ ꯇꯧꯕ ꯇꯥꯛꯁ ꯃꯉꯥ ꯄꯤꯕꯗꯣ ꯂꯣꯏꯔꯗꯤ
ꯁꯝꯃꯤꯠ ꯇꯧꯔꯒ ꯑꯗꯨꯒ ꯑꯗꯨꯝ ꯇ꯭ꯔꯥꯏ ꯇꯧꯕ ꯌꯥꯏ ꯁꯝꯃꯤꯠ ꯇꯧꯕ ꯂꯣꯏꯔꯒ ꯀꯣ
ꯑꯥ
ꯁꯃꯤꯠ ꯇꯧꯕ ꯂꯣꯏꯔꯒ ꯌꯨ ꯑꯔ ꯀꯣꯅꯥꯗ ꯇꯥꯛꯏ ꯑꯗꯨꯝ ꯇꯧꯕ ꯌꯥꯏꯗ
ꯏꯁꯇꯣꯛ ꯂꯣꯏ ꯂꯣꯏꯁꯤꯜꯂꯒ ꯍꯅ
ꯎꯝ
ꯑꯣ ꯑꯦ ꯑꯩꯗꯤ ꯅꯣꯡꯃꯥꯒꯤ ꯐꯥꯏꯚ ꯇꯁ ꯐꯥꯏꯚ ꯇꯥꯁ ꯈꯥꯛꯛꯇ ꯄꯤꯕ꯭ꯔꯅ ꯑꯗꯨꯝ ꯅꯨꯡꯉꯥꯏꯕ ꯑꯩ ꯍ ꯐꯣꯟꯁꯨ ꯌꯥꯗꯦ ꯌꯗꯕꯒꯤ ꯑꯩꯒꯤ ꯅꯨꯄꯥꯒꯤ ꯐꯣꯟꯗ ꯁꯤꯝ ꯍꯥꯞꯄꯒ ꯑꯗꯨꯒꯤ ꯋꯥꯏꯐꯥꯏ ꯂꯧꯔꯒ ꯁꯥꯟꯅꯕꯅꯦꯕ ꯑꯩꯗꯣ
ꯎꯝ
ꯑꯗꯨ ꯃꯥꯒꯤ ꯁꯤꯝꯗꯒꯤ ꯂꯧꯊꯣꯛꯑꯦ ꯑꯃꯨꯛ ꯐꯣꯟꯗꯒꯤ ꯁꯤꯝ ꯂꯧꯊꯣꯛꯑꯒ ꯍꯧꯖꯤꯛ
ꯅꯪꯗꯣ ꯑꯦ ꯟ꯭ꯔꯣꯌꯅꯤꯀꯥ
ꯑꯥ
ꯑꯥꯎ
ꯍ
ꯑꯦ ꯇꯣꯊꯣꯏꯒꯤꯗꯤ ꯑꯦꯄꯜ ꯑꯣꯏꯕꯅꯤꯅ ꯃꯥ ꯑꯁꯤ ꯑꯦꯞ ꯇꯧꯕ ꯌꯥꯗꯦ ꯍꯥꯏꯅꯦ
ꯑꯦ ꯃꯥ ꯑꯦꯄꯜ ꯄꯥꯏꯈ꯭ꯔꯦ
ꯑꯁ ꯅꯪꯗꯤ ꯈꯪꯗ꯭ꯔꯣ ꯃꯥꯗꯤ ꯇꯂꯣꯞ ꯆꯥꯎꯕꯅꯤꯅꯀꯣ ꯇꯂꯣꯞ ꯌꯥꯝ ꯌꯥꯝ ꯆꯥꯕꯅꯤꯅ ꯑꯦꯄꯜꯗꯤ ꯂꯧꯕ ꯀꯨꯏꯈ꯭ꯔꯤꯗ ꯃꯗꯤ
ꯑꯦ ꯍꯣꯏ ꯃꯥꯇꯤ ꯇꯣꯂꯣꯞ ꯌꯥꯝ ꯌꯥꯝ ꯆꯥꯏꯌꯦ ꯑꯗ ꯆꯪꯉꯒ
ꯍꯣꯏ ꯇꯂꯣꯞ ꯌꯥꯝ ꯌꯥꯝ ꯆꯥꯔꯒ ꯂꯩꯕꯅꯦ ꯑꯗꯨꯅꯤ
ꯑꯦ ꯀꯣꯜ ꯇꯧꯔꯁꯨ ꯎꯝ ꯑꯩꯁꯨ ꯑꯗꯣ ꯑꯩ ꯍꯥꯡꯕ ꯈꯨꯗꯤꯡꯗꯤ ꯂꯩꯇꯦ ꯂꯩꯇꯦ ꯗꯨꯝ ꯍꯥꯏꯌꯦ ꯃꯥꯗꯤ
ꯃꯥꯁꯨ ꯀꯣ ꯀꯂꯤ ꯀꯅꯥ ꯀꯅꯥꯕꯨꯔꯥ ꯌꯦꯡꯔꯒ ꯂꯩꯕꯅꯦ
ꯍꯣꯏ ꯑꯣꯏꯕ ꯃꯥꯜꯂꯦ ꯌꯨꯝ ꯁꯥꯏ ꯍꯥꯏꯕ꯭ꯔꯥ ꯃꯅꯥꯎ ꯅꯨꯄꯥ ꯑꯩꯈꯣꯏꯒꯤ ꯌꯦꯡꯕꯒꯤꯔ
ꯑꯣ ꯃꯥꯒꯤ ꯏꯃꯥꯒꯤ ꯁꯤꯁꯇꯔꯁꯨ ꯅꯥꯔꯒ ꯂꯩ ꯍꯥꯏꯕ ꯑꯗꯨꯒꯤ ꯑꯗꯨꯝ ꯍꯦꯜꯞ ꯇꯧꯔꯒ ꯂꯩꯕꯅꯤ
ꯑꯦ ꯑꯁ
ꯑꯣ ꯑꯣꯀꯦ ꯌꯨꯝ ꯁꯦꯝꯕ ꯃꯥꯜꯂꯦꯀꯣ ꯅꯍꯥꯟ ꯚꯤꯗꯤꯑꯣꯗ ꯎꯕꯗꯣ
ꯑꯥꯎ ꯅꯍꯥꯛ ꯑ ꯏꯕꯥꯅꯤꯁꯨ ꯂꯥꯁ ꯏꯌꯥꯔꯗꯨ ꯌꯨꯝ ꯈꯔꯒ ꯑꯗꯨꯝ ꯁꯦꯄꯔꯦꯠ ꯊꯣꯛꯈ꯭ꯔꯦ
ꯎꯝ
ꯁꯦꯄꯔꯦꯠ ꯊꯣꯛꯑꯒ ꯍꯧꯖꯤꯛ ꯑꯩꯒꯤ ꯅꯨꯄꯥꯅ ꯄꯥꯁꯇ ꯄꯥꯁꯇꯔ ꯄꯨꯕꯒꯤ ꯑꯃꯨꯛꯀ ꯈꯨꯟ ꯑꯇꯣꯞꯄꯗ ꯀ꯭ꯋꯥꯇꯔꯗ ꯂꯩꯕꯅꯤ ꯍꯧꯖꯤꯛꯅ
ꯑꯣ ꯑꯣ ꯑꯣ ꯑꯁ ꯑꯗꯨꯝ ꯇꯧ꯭ꯔꯣꯅꯦ
ꯎꯝ ꯀꯇꯇꯥ ꯈꯟꯗ ꯊꯥꯞꯄꯒꯤ ꯑꯗꯨꯝ ꯌꯨꯝꯗꯒꯤ ꯆꯠꯄꯗꯣ ꯆ ꯐꯔꯛ ꯇꯥꯄꯒꯤ ꯀ꯭ꯋꯥꯇꯔꯗ ꯑꯣꯏꯅ ꯂꯩꯕ ꯌꯨꯝꯗꯤ ꯑꯗꯨꯝ ꯊꯩꯅꯝ ꯑꯩꯐꯣꯏ ꯐꯔꯤꯗ
ꯑꯣ ꯑꯗꯨ ꯌꯨꯝꯗꯤ ꯂꯞꯄ꯭ꯔꯥ ꯑꯗꯨ ꯀ꯭ꯋꯥꯇꯔꯗꯒꯤ
ꯑ ꯈꯨꯟ ꯑꯇꯣꯞꯄꯇꯅꯤ ꯎꯝ
ꯑꯣ
ꯄ ꯅꯠꯇꯦ ꯇ ꯇꯨꯁꯨ
ꯑꯣ ꯑꯣ ꯈꯣꯡꯅ ꯆꯠꯄ ꯌꯥꯕ꯭ꯔꯥ ꯑꯗꯨ
ꯎꯝ ꯈꯣꯡ ꯉꯥꯁꯨ ꯆꯠꯄ ꯌꯥꯏ ꯑꯩꯗ ꯊꯥꯛꯄꯒꯤ ꯑ ꯍꯧꯖꯤꯛ ꯇꯃꯦꯂꯣꯡꯗꯒꯤ ꯑꯗꯨꯒꯨꯝꯕ ꯈꯔ ꯑꯗꯨꯗꯒꯤꯗꯤ ꯈꯔ ꯍꯦꯟꯒꯅꯤ
ꯀꯔꯤꯁꯨꯨ ꯀꯥꯏꯗꯦꯗ
ꯎꯝ ꯌꯥꯝ ꯊꯥꯄꯗꯤ ꯑꯣꯏꯗꯦ ꯑꯥ ꯑꯗꯨ ꯂꯝꯕꯤꯗꯣ ꯉꯝꯕꯒꯤ ꯀꯪꯂꯉꯥꯡꯅ ꯀꯥꯞꯄ ꯋꯥꯕ ꯑꯗꯨꯒꯤ
ꯑꯣ ꯑꯣ
ꯑꯥꯁ ꯅꯨꯡꯁꯤꯌꯦꯀꯣ ꯅꯣꯏꯒꯤꯁꯨ ꯃꯣꯏ ꯒꯤꯖꯥꯠ ꯅ ꯀꯔꯤ ꯖꯥꯠ ꯑꯣꯏꯕ꯭ꯔꯥ ꯀꯣ
ꯃꯔꯤꯡ ꯑꯣꯏ
ꯑꯣ ꯃꯔꯤꯡꯅꯤꯀꯣ ꯑꯩꯗꯤ ꯑꯇꯣꯞꯄꯁꯨ ꯁꯨ ꯑꯣꯏꯕ꯭ꯔꯅ
ꯑꯥ ꯅꯠꯇꯦ ꯑꯣꯏꯗꯦ ꯃꯔꯤꯡ
ꯎꯝ ꯃꯔꯤꯡ ꯀꯣꯏꯁꯨ ꯆꯗꯤ ꯆꯧꯗꯤ ꯆꯧꯏꯗ ꯀꯣ ꯃꯅꯤꯄꯨꯔꯗꯗꯤ ꯀꯣ
ꯎꯝ ꯑꯗꯨ ꯑꯩꯈꯣꯏꯒ ꯍꯥꯏꯔꯗꯤ ꯃꯣꯏꯗꯤ ꯌꯥꯝ ꯆꯥꯎꯕ ꯑꯣꯏꯗꯦ ꯃꯣꯏ ꯄꯣꯄꯨꯂꯦꯁꯟ ꯌꯥꯝꯗꯦ ꯎꯝ ꯑꯩꯈꯣꯏꯅ ꯌꯥꯝꯃꯦ ꯍꯣꯏ ꯌꯥꯝꯃꯦ ꯌꯥꯝ ꯌꯥꯝꯃꯦ ꯃꯣꯏꯒ ꯑꯩꯈꯣꯏꯒ ꯍꯥꯏꯗꯤ ꯑꯩꯈꯣꯏꯒꯤ ꯇꯪꯈꯥꯏꯁꯨ ꯐꯖꯅ ꯌꯧꯗꯦꯗ ꯃꯣꯏꯗꯤ
ꯑꯣ ꯑꯆꯥ ꯑꯆꯥ ꯑꯆꯥ ꯃꯔꯤꯡ ꯃꯔꯤꯡꯗꯤ ꯑꯗꯨꯝ ꯇꯥꯏꯗꯥ
ꯎꯝ ꯍꯨꯟꯗꯣ ꯌꯥꯝ ꯆꯥꯎ ꯆꯥꯎꯕ ꯂꯩꯇꯦ ꯃꯣꯏ ꯃꯔꯤꯡ ꯇꯔꯤꯡꯗ ꯑꯩꯈꯣꯏ ꯈꯨꯟ ꯑꯩꯅ ꯌꯨꯝ ꯄꯥꯟꯕ ꯈꯨꯨꯟꯗꯣ ꯑꯗꯨ ꯅꯈꯋꯥꯏ ꯆꯥꯎꯕ ꯈꯣꯟ ꯑꯣꯏꯌꯦ
ꯑꯣ ꯑꯗꯨ ꯑꯣꯏꯕ꯭ꯔꯣ ꯑꯣ ꯑꯗꯨ ꯈꯨꯟꯗꯤ ꯀꯌꯥ ꯂꯩ ꯂꯩꯕ꯭ꯔꯥ ꯀꯣ ꯍꯥꯎꯁ ꯍꯣꯜꯗꯤ ꯀꯌꯥ
ꯑꯦ ꯑꯩꯈꯣꯏ ꯑꯩꯈꯣꯏ ꯈꯨꯟꯗ꯭ꯔꯥ
ꯎꯝ
ꯑꯥ ꯌꯥꯝꯈ꯭ꯔꯦ ꯑꯗꯨꯒꯤ ꯑ ꯌꯥꯝꯕꯒꯤꯀꯣ ꯑ ꯄꯠ ꯄꯠ ꯊꯣꯛꯑ ꯍꯥ ꯄꯥ ꯑꯗꯨꯨꯁꯨ ꯑꯃꯨꯛꯀꯥꯎ ꯈꯨꯟ ꯑꯣꯏꯅ ꯄꯨꯔꯥ ꯇꯣꯉꯥꯟ ꯇꯣꯉꯥꯟꯅ ꯈꯨꯨꯟ ꯇꯔꯦꯠ ꯅꯤꯄꯥꯟ ꯊꯣꯛꯈ꯭ꯔꯕꯅꯦ ꯑꯗꯨꯗꯒꯤ ꯑꯃꯨꯛꯒ
ꯍꯟꯗ꯭ꯔꯦꯠ ꯄ꯭ꯂꯁꯒꯨꯝꯕ ꯁꯨꯔꯝꯒꯅꯤꯀꯣ
ꯑ ꯍꯥꯥ
ꯆꯥꯝꯃ ꯑꯃꯗꯤꯗꯤ ꯁꯨꯔꯝꯒꯅꯤꯀꯣ
ꯑ ꯍꯥꯎꯁꯧ꯭ꯔꯥ ꯑꯦ ꯑꯦ ꯑꯦ ꯚꯂꯦꯖ ꯃꯁꯤꯒꯥ
ꯅꯪꯒꯤ ꯚꯤꯂꯦꯖꯇ ꯍꯥꯎ ꯍꯣꯜ ꯀꯌꯥ ꯂꯩꯕ꯭ꯔꯥ ꯍꯥꯏꯕꯅꯤꯗ
ꯑ ꯌꯥꯝꯃꯦ ꯑ ꯑꯣ ꯑꯩꯒꯤ ꯚꯤꯂꯦꯖꯀꯤ ꯗꯣ ꯌꯥꯝꯃꯟꯕꯒꯤ ꯕꯤꯂꯦꯁ ꯅꯝ ꯀꯊꯜ ꯃꯊꯟ ꯄꯥꯝ ꯇꯣꯏ ꯚꯤꯂꯦꯖ ꯑꯅꯧ ꯑꯅꯕ ꯊꯣꯛꯂꯛꯏꯕꯀꯣ ꯑꯗꯨ ꯚꯤꯂꯦꯖ ꯍꯧ ꯚꯤꯂꯦꯖ ꯑꯩꯠ ꯁꯨꯈ꯭ꯔꯦ ꯑꯩ ꯒ꯭ꯂꯥꯏꯕ ꯈꯣꯟꯃꯤꯁꯤꯅ ꯄꯥ ꯇꯀꯥ ꯑꯗꯣ ꯑꯩꯇ ꯁꯨꯈ꯭ꯔꯦ ꯑꯩꯈꯣꯏ ꯍꯧꯖꯤꯛ ꯃꯦꯟꯗꯁꯨ ꯍꯥꯎꯁ ꯍꯣꯜꯗꯣ ꯃꯣꯗꯔꯟ ꯁꯤꯛꯁ ꯍꯟꯗ꯭ꯔꯦꯗꯀꯨꯝꯕ ꯂꯩꯒꯅꯤ
ꯑꯆꯥ ꯑꯠꯆꯥ
ꯑꯣ ꯑꯗꯨꯒ ꯑꯇꯣꯞꯄ ꯈꯨꯟ ꯈꯨꯟ ꯊꯣꯛꯈꯤꯕ ꯁꯨꯝ ꯌꯥꯝ ꯄꯥꯔꯗꯤ ꯑꯥ ꯃꯌꯥꯝ ꯂꯩꯒꯅꯤ ꯑꯗꯣ ꯃꯣꯏꯗꯤ ꯑꯗꯨꯝ ꯀꯥꯎꯟ ꯇꯧꯗꯦ ꯄꯨꯔꯥ ꯁꯦꯄꯔꯦꯠ ꯑꯣꯏꯅ ꯄꯤꯕꯤꯈ꯭ꯔꯦ ꯈꯨꯟꯅ ꯅ꯭ꯌꯨ ꯚꯤꯂꯦꯖ ꯑꯣꯏꯅ ꯎꯝ ꯁꯤꯟꯕꯤꯈ꯭ꯔꯕ
ꯎꯝ
ꯑꯗꯨꯗꯤ ꯌꯥꯝ ꯐꯩ
ꯑꯗꯨ ꯑꯩꯈꯣꯏꯒꯤ ꯑꯃꯨꯛꯀ ꯀꯣꯜ ꯇꯧꯁꯤꯀꯣ
ꯈꯕ꯭ꯔꯥ
ꯍꯣꯏ ꯇꯥꯈ꯭ꯔꯅꯤ ꯇꯥꯗꯤ ꯇꯥꯗ꯭ꯔꯤꯌꯦ
ꯑꯦ ꯑꯦ ꯍꯣꯏ ꯍꯣꯏ ꯑ ꯌꯥꯏꯑꯦ ꯑꯗꯣ ꯑꯃꯨꯛꯀ ꯅꯪ ꯑꯥ ꯅꯪꯅ ꯑꯣꯏꯅ ꯑꯃꯨꯛꯀ ꯇꯧꯔꯛꯑꯣ
ꯃꯩꯇꯩ ꯂꯣꯗꯪ ꯑꯣꯛꯑꯣ ꯅꯪꯁꯨ
ꯑ ꯊꯝꯕ ꯍꯥꯏꯗꯗꯤ